ꯍꯥꯂꯣ ꯑꯥ ꯑꯥ
ꯍꯥꯂꯣ
ꯑ ꯀ꯭ꯔꯤꯁꯨ ꯇꯥꯎꯗꯦ ꯅꯪꯗꯤ
ꯍꯧꯖꯤꯛ ꯇꯨꯝꯒꯦ ꯇꯧꯔꯤꯅꯦ ꯆꯥꯛ ꯆꯥꯇꯣꯛꯑꯒ ꯐꯃꯨꯡꯗ ꯍꯤꯞꯄꯤꯅꯦ
ꯑꯣ ꯀꯔꯤ ꯏꯟꯁꯥꯡ
ꯉꯥꯁꯤꯗꯤ ꯕꯣꯏꯂꯔ ꯆꯥꯏ
ꯉꯁꯤꯁꯨ ꯉꯔꯥꯡꯁꯨ ꯆꯥꯏꯀꯣ
ꯑ ꯉꯔꯥꯡꯁꯨꯨ ꯆꯥꯏ ꯑꯁ ꯑꯁꯤ ꯋꯤꯛ ꯈꯛꯇꯅꯤꯅ ꯑꯁꯨꯃꯥꯏꯅ ꯆꯥꯔꯤꯁꯦ
ꯅꯨꯡꯉꯥꯏꯔꯦ
ꯅꯣꯏꯗꯤ ꯀꯩ ꯏꯟꯁꯥꯡ ꯆꯥꯒꯦ
ꯈꯣꯏꯗꯤ ꯗꯥꯜꯅꯦ
ꯍꯥꯥ ꯑꯁ ꯑꯩ ꯅꯍꯥꯟꯒꯤ ꯏꯟꯁꯥꯡꯒ ꯃꯥꯅꯩꯅꯦ ꯑꯩꯒꯤ ꯏꯟꯁꯥꯡꯒ
ꯍꯣꯏ
ꯎꯝ
ꯀꯅꯥ ꯂꯩꯔꯤꯔꯣ
ꯑꯩꯒꯤ ꯏꯃꯥꯟꯅꯕꯤꯁꯤꯡ ꯌꯥꯝ ꯂꯩꯌꯦ
ꯅꯪꯗꯤ
ꯑꯩꯗꯤ ꯏꯆꯦ ꯑꯅꯤꯒ ꯂꯩꯌꯦ
ꯑꯣ
ꯑꯥ ꯂꯩꯕꯅꯦ ꯑꯩꯗꯤ ꯀꯅꯥꯒ ꯁꯥꯟꯅꯩ ꯑꯁ ꯀ꯭ꯂꯥꯁ ꯑꯩꯕꯨ ꯀ꯭ꯂꯥꯁ ꯆꯠꯄꯥ ꯃꯤ ꯅꯠꯇꯦꯗꯥ
ꯑꯗꯨꯗꯤ ꯍꯥꯥ
ꯍꯥ
ꯇꯥꯕ꯭ꯔꯣ
ꯑꯧ ꯇꯥꯏ
ꯀꯔꯤꯒꯤ ꯆꯠꯇꯦ ꯅꯪ
ꯇꯥꯏ ꯇꯥꯏ
ꯀꯔꯤꯒꯤ ꯀ꯭ꯂꯥꯁ ꯆꯠꯇꯦ ꯅꯪ
ꯑꯦ ꯑꯩꯈꯣꯏ ꯁꯤ ꯊ꯭ꯔꯤ ꯗꯦꯖꯁꯦ ꯑꯩꯈꯣꯏ ꯏꯁꯄꯣꯔꯠꯁ ꯇꯤ ꯑꯁ ꯒꯤ ꯏꯁꯄꯣꯔꯠꯁ ꯂꯩꯕꯀꯣ ꯑꯗꯨꯒꯤ
ꯑꯣ
ꯃꯣꯏ ꯃꯩ ꯃꯩꯇꯩꯁꯤꯡꯗꯤ ꯀꯥꯔꯒ ꯂꯩꯕꯅꯦ
ꯑꯣ ꯑꯗꯨ ꯃꯟꯗꯦꯗꯤ
ꯃꯟꯗꯦ ꯈꯪꯗꯦ ꯆꯠꯁꯤꯔꯥ ꯆꯜꯂꯣꯏꯁꯤꯔꯥ
ꯎꯝ ꯅꯨꯉꯥꯏꯗ ꯅꯪꯗꯤ
ꯀꯥꯅꯤꯡꯗꯕ ꯑꯁ ꯍꯥ
ꯅꯨꯡꯉꯥꯏꯔꯦꯅꯦ ꯅꯪꯗꯤ
ꯑꯁ ꯅꯨꯉꯥꯏꯇꯦꯗꯥ ꯀꯥꯏ ꯒꯤ ꯅꯨꯡꯉꯥꯏꯕꯅꯣ ꯁ꯭ꯀꯨꯜ ꯀꯥꯕꯅꯤꯅ ꯅꯨꯡꯉꯥꯏꯇꯦ
ꯅꯨꯡꯉꯥꯏꯑꯦꯗ
ꯁ꯭ꯀꯨꯜ ꯑꯃꯨꯛ ꯆꯠꯂꯗꯤꯀꯣ ꯀ꯭ꯂꯥꯁ ꯂꯧꯕꯗꯀꯣ ꯑꯁ ꯕꯣꯔꯤꯡ ꯌꯥꯝ ꯀꯥꯏꯕ ꯑꯗꯨꯒꯤ ꯕꯤꯠ ꯂꯩꯇꯕ
ꯑꯥ ꯀ꯭ꯂꯥꯁ ꯄꯨꯡ ꯀꯌꯥꯗ ꯍꯧꯕ꯭ꯔꯥ
ꯑꯩꯈꯣꯏ ꯀ꯭ꯂꯥꯁꯁꯦ ꯁ꯭ꯀꯨꯜꯁꯦ ꯄꯨꯡ ꯅꯥꯏꯟꯗ ꯍꯧꯋꯦꯕ ꯑꯗꯨꯒ ꯂꯣꯏꯕꯅ ꯇꯨ ꯐꯤꯐꯇꯤꯅ ꯂꯣꯏꯕ ꯑꯁ ꯑꯩꯈꯣꯏ ꯁ꯭ꯀꯨꯜꯗꯨꯕꯨ ꯁ꯭ꯀꯨꯜꯅꯠꯇꯦꯗ
ꯑꯗꯨꯗꯤ
ꯃꯇꯝ ꯌꯧꯗ꯭ꯔꯁꯨ ꯑꯗꯨꯝ ꯒꯦꯠ ꯃꯄꯥꯟ ꯑꯗꯨꯝ ꯊꯣꯛꯄ ꯌꯥꯏ
ꯅꯨꯡꯉꯥꯏꯅꯦ
ꯍꯣꯏ ꯁ꯭ꯀꯨꯜ ꯅꯩꯕꯅꯤ ꯈꯠꯅꯕꯁꯨ ꯃꯤꯡ ꯆꯠꯄꯅꯦ
ꯑꯥ ꯑ ꯀꯗꯥꯏ ꯂꯩꯕ꯭ꯔꯥ ꯅꯪꯒꯤ ꯁ꯭ꯀꯨꯜ
ꯍꯥ ꯑꯁꯪꯖꯦ
ꯍꯣꯏ
ꯎ
ꯃꯅꯦ ꯏꯔꯔꯣ
ꯎꯝ ꯍꯖꯤꯛꯇꯗꯤ ꯏꯗꯦ
ꯂꯣꯏꯔꯕ ꯏꯅꯤꯉ
ꯎꯝ ꯂꯣꯏꯇꯦ
ꯑꯁ ꯤ ꯌꯦꯅꯦ ꯅꯣ ꯏꯗꯔꯤ
ꯍꯣꯏ ꯌꯥꯝꯃꯦ
ꯀꯩ ꯀꯩ ꯏꯕꯅꯣꯅꯦ
ꯀꯦꯁ ꯀꯦꯁ ꯏꯌꯦ ꯑꯩꯈꯣꯏ
ꯇꯁ
ꯀꯦꯁ ꯀꯦꯁꯕꯨꯛ
ꯑꯣ ꯑꯣ ꯑꯣ
ꯎꯝ
ꯑꯁ ꯂꯥꯏꯔꯤꯛ ꯌꯥꯝ ꯍꯥꯏꯔꯝꯕ꯭ꯔꯅꯦꯗ
ꯃꯠꯇꯦ
ꯏꯕ ꯈꯛꯇꯅꯦ ꯑꯩꯈꯣꯏꯗꯤ
ꯑꯗꯣ ꯏꯔꯗꯤ ꯄꯥꯁꯨ ꯄꯥꯗꯣꯏ ꯃꯥꯜꯂꯀꯣ
ꯎꯝ ꯐꯥꯗꯦ ꯑꯩꯈꯣꯏꯗꯤ
ꯑꯁ ꯔ ꯌꯥꯝꯝꯅꯤꯗ ꯂꯔꯦꯛ ꯄꯣ ꯏꯔꯒ ꯄꯥꯗ꯭ꯔꯗꯤ ꯑꯁ ꯑꯗꯨꯒꯨꯝꯕꯗꯤ ꯑꯩꯁꯨ ꯀꯥꯏꯅꯤꯡꯉꯦꯅꯦ
ꯈꯨꯗꯤ ꯄꯥꯗꯩ
ꯍꯧꯖꯤꯛ ꯆꯥꯛ ꯆꯥꯠꯇꯧꯔꯒ ꯅꯣꯏꯗꯤ ꯇꯨꯝꯃꯅꯤ ꯅꯠꯇ꯭ꯔꯒ ꯂꯩꯔꯛ ꯑꯃꯨꯛ ꯏꯗꯣꯏꯔꯣ
ꯏꯅꯦ ꯏꯂꯀ ꯇꯝꯦ
ꯑꯁ ꯏꯕꯨ ꯅꯨꯡꯉꯥꯏꯕ꯭ꯔꯣꯅꯦ ꯏꯅꯤꯡꯗꯗꯤ ꯇꯣꯛ ꯀꯩꯅꯣ
ꯑꯦ ꯁ ꯃꯟꯗꯦꯗ ꯁꯃꯤꯠ ꯇꯧꯈꯤꯅꯤ ꯑꯗꯨꯒꯤꯅꯦ
ꯑ
ꯋꯥꯏ ꯑꯗꯨꯕꯨꯒꯤ ꯍꯣꯏ ꯑꯣꯠꯂꯤ ꯋꯥꯏꯑꯦ ꯍꯣꯏ
ꯑ ꯅꯨꯡꯉꯥꯏꯇꯦꯗ ꯅꯣꯏ ꯊꯕꯛꯁꯦ ꯂꯥꯛꯀꯦ ꯂꯥꯛꯀꯦ
ꯍꯣꯏ ꯂ ꯇꯤꯚꯤ
ꯅꯣꯏ ꯅꯣꯏꯣꯏ ꯃ ꯗ ꯏꯀꯣꯏ ꯏꯀꯨꯒꯤ ꯌꯥꯝ ꯅꯥꯛꯑꯦ ꯂꯥꯛꯄ ꯌꯥꯏ
ꯍꯣꯏꯀꯦ ꯑꯩꯒꯤ ꯕꯨꯛ ꯄꯨꯔꯛꯄꯤꯒꯦ ꯅꯪ ꯏꯕꯤꯌꯣ
ꯇꯤꯡ ꯈꯦꯅꯔꯗꯤ ꯍꯥꯏꯔꯛꯀꯅꯤ
ꯌꯥꯏꯗ
ꯁꯤ ꯌꯥ ꯌꯥꯏꯗ ꯀꯥꯏꯅ
ꯎ
ꯑꯦꯅꯥ ꯑꯥꯏꯇꯤꯟ ꯈꯦꯟꯅꯕꯒꯤ ꯑꯗꯨꯝꯗꯒꯤ ꯗꯕꯜ ꯂꯥꯞ ꯇꯧꯗꯨꯅ
ꯎꯝ ꯀꯅꯥꯅ ꯏꯕ꯭ꯔꯥ ꯍꯥꯏꯔꯗꯤ ꯅꯪꯅ ꯏꯑꯦ ꯍꯥꯏꯕꯤꯒꯦꯅꯦ
ꯑꯦ ꯅꯪꯅ ꯏꯌꯣ ꯍꯥꯏꯕꯒꯤ ꯏꯌꯦ ꯏꯔꯤꯅꯦ ꯍꯥꯏ ꯂꯣꯏ
ꯎꯝꯍꯨꯝ ꯅꯪꯅ ꯏꯕꯤꯒꯦ ꯏꯕꯤꯒꯦ ꯍꯥꯏꯕꯒꯤ ꯏꯕꯅꯤ ꯍꯥꯏꯕꯤꯕ ꯑꯩꯗꯤ ꯑ ꯎꯝ
ꯌꯨꯝꯗ ꯆꯠ ꯅꯤꯡꯗ꯭ꯔꯣ ꯅꯣꯏꯗꯤ
ꯑꯣ ꯆꯪꯅꯤꯡꯉ‌ꯦ ꯑꯩꯈꯣꯏꯗꯤ ꯊꯥ ꯑꯅꯤ ꯑꯍꯨꯝ ꯁꯨꯔꯦ ꯆꯠꯇꯄꯗꯨ
ꯑꯁ ꯑꯍꯟ ꯑꯣꯏꯕꯅꯤ ꯅꯣꯏ ꯆꯠꯇ꯭ꯔꯁꯨ ꯌꯥꯏꯗ
ꯌꯥꯗꯦ ꯈꯣꯏꯁꯨ ꯆꯠꯅꯤꯡꯉ‌ꯦ
ꯑꯁ ꯑꯍꯟꯁꯤꯡꯅꯤ ꯆꯠꯅꯤꯡꯉꯝꯃꯣꯏꯗ
ꯍꯦ ꯍꯦ ꯅꯪꯗꯤ
ꯑꯩꯗꯤ ꯌꯥꯝ ꯆꯠꯅꯤꯡꯗꯦꯗ ꯑꯉꯥꯡ ꯑꯣꯏꯔꯁꯨ
ꯈꯣꯏꯗꯤ ꯆꯠꯅꯤꯡꯉ‌ꯦ
ꯕꯣꯔꯗꯤꯡ ꯂꯩꯕ ꯀꯥꯟꯗꯗꯤ ꯆꯠꯅꯤꯡꯉꯦ ꯁꯤ ꯂꯩꯗꯤ ꯆꯠꯅꯤꯡꯗꯦ
ꯍꯣꯏ ꯅꯣꯏꯗꯤ ꯔꯦꯟꯗ ꯂꯩꯕꯅꯤꯅ ꯐ꯭ꯔꯤ ꯐ꯭ꯔꯤ ꯂꯩꯌ‌ꯦ ꯑꯗꯨꯒꯤ ꯆꯪꯅꯤꯡꯕ ꯐꯥꯎꯋꯦ
ꯑꯁ ꯅꯣꯢꯁꯨ ꯐꯔꯤꯗꯤ ꯑꯣꯏꯗ ꯈꯤꯇꯪꯗꯤ ꯑꯥ ꯐꯣꯟ ꯄꯥꯏꯍꯟ ꯀꯩꯅꯣ
ꯄꯥꯏꯍꯥꯟꯗꯦ
ꯑꯦ ꯁꯤ ꯄꯥꯏꯔꯤꯁꯤꯗꯤ
ꯂꯣꯠꯅ ꯄꯥꯏꯕꯅꯦ ꯑꯩꯈꯣꯏꯗꯤ ꯑꯗꯨꯕꯨ ꯌꯥꯝ ꯐꯥꯔꯦꯗꯤ ꯐꯥꯏꯟ ꯑꯣꯏꯒꯅꯤ
ꯑꯗꯨ ꯂꯥꯏ ꯅꯪ ꯀꯃꯥꯏꯅ ꯐꯣꯟ ꯄꯥꯏꯍꯟꯗꯕꯤꯗ
ꯑꯗꯨꯗꯤ ꯃꯄꯥꯟꯗ ꯊꯛꯄ ꯃꯇꯝꯗꯅꯤꯅ
ꯑꯁ ꯂꯣꯠꯂꯒ ꯄꯨꯔꯤꯔꯣ
ꯍꯣꯏ
ꯁꯤ ꯌꯥꯏꯅꯦ ꯃꯤ ꯃꯆꯥꯗꯤ ꯑꯥꯢꯐꯣꯟꯒ ꯄꯥꯏꯗꯅ ꯀ‌ꯣ ꯌꯥꯏ ꯀ‌ꯣ
ꯑꯦ ꯑꯥꯢ ꯐꯣꯜ ꯅꯠꯇꯦ
ꯃꯥꯅꯦ ꯍꯦ ꯑꯥꯢ ꯐꯣꯟ ꯢꯂꯤꯕꯦꯗ ꯎꯨꯢꯍꯦ ꯕꯔꯦꯛ ꯀꯥꯂꯔꯗ
ꯃ ꯑꯗꯨ
ꯑꯗꯣ ꯑꯩꯁ ꯄꯥꯏ ꯐꯪꯗꯤ ꯌꯥꯔꯦ ꯀꯩꯅꯣ
ꯅꯠꯇꯦ ꯑꯩꯗꯤ ꯑꯩꯒꯤ ꯏꯃꯥꯟꯅꯕꯤꯒꯤꯅꯤ ꯍꯥꯏꯗꯤ ꯅꯠꯇꯦ ꯑꯗꯨꯗꯤ
ꯑꯗꯨ ꯑꯩꯁꯨ ꯄꯥꯏꯕ ꯐꯪꯉꯅꯤ ꯌꯥꯔꯦ ꯀꯩꯅꯣ
ꯎꯝ ꯅꯣꯏ ꯊꯕꯛꯀꯤ ꯇꯧꯔꯝꯃꯣꯢꯀꯣ
ꯑꯗꯨꯗꯤ ꯑꯗꯨꯒꯤ ꯇꯠꯄꯅꯦ
ꯎꯝ ꯍꯧꯔꯕꯣ ꯑꯗꯨꯗꯤ
ꯍꯧꯔꯦ
ꯑꯁ ꯂꯩꯍꯧ ꯇꯧꯕ ꯍꯧꯔꯦꯗꯦ ꯑꯗꯨꯗꯤ ꯑꯩꯁꯨ
ꯂꯥꯛꯑꯣ ꯅꯪꯁꯨ ꯍꯥꯥ
ꯂꯩꯍꯥꯎ ꯇꯧꯅꯤꯡꯉꯦꯕ
ꯊꯖ
ꯐ꯭ꯔꯤꯗ ꯇꯧꯕꯤꯗꯣꯏ ꯅꯦꯀꯣ
ꯍꯣꯏ ꯍꯣꯏ
ꯂꯨꯞ ꯂꯨꯄꯥ ꯑꯃ ꯐꯥꯎ ꯄꯨꯔꯛꯑꯣꯏ꯫
ꯍꯥ
ꯂꯨꯄꯥ ꯑꯃ ꯐꯥꯎ ꯄꯨꯔꯛꯑꯣꯕ꯫ ꯅꯣꯏꯅ ꯁꯞꯄ꯭ꯂꯥꯏ ꯇꯧꯗꯣꯏꯅꯦ꯫
ꯎꯝ
ꯍꯤꯗꯥꯛꯀꯗꯣ ꯂꯩꯕꯤꯗꯣꯏꯅꯦꯀꯣ ꯍꯥꯍꯥ ꯁꯤꯌꯥ ꯍꯣꯏ ꯀꯥꯏꯅ꯫
ꯎꯝ ꯎꯝ ꯎꯝ ꯎꯝ ꯎꯝ ꯉꯁꯤꯗꯤ ꯀꯔꯤ ꯇꯧꯕ꯭ꯔꯥ ꯅꯣꯏꯗꯤ꯫
ꯑꯁ ꯑꯩꯗꯤ ꯉꯁꯤꯗꯤ ꯑꯗꯨꯝ ꯇꯨꯝꯃꯦ ꯌꯨꯝꯗ꯫ ꯁꯄꯣꯔꯠꯁꯤ ꯂꯩꯕꯅꯦꯕ ꯑꯁ
ꯀꯔꯈꯂꯣꯡ
ꯆꯠꯅꯤꯡꯗ꯭ꯔꯕ ꯑꯈꯣꯏ ꯃꯦꯠꯁꯇꯣ ꯑꯈꯣꯏ ꯃꯦꯠꯁ ꯊꯣꯛ ꯇꯨꯕꯅꯤꯅ ꯆꯠꯅꯤꯡꯗ꯭ꯔꯕ ꯍꯣꯏꯗꯤ ꯉꯔꯥꯡꯅ ꯁꯤꯈ꯭ꯔꯦꯕ꯫ ꯎꯌꯦ
ꯍꯣꯏ ꯑꯗꯨ ꯍꯌꯦꯡꯗꯤ꯫
ꯎꯝ ꯍꯌꯦꯡꯗꯤ ꯁꯟꯗꯦꯅꯤ ꯀꯩꯅꯣ꯫
ꯀꯔꯤ ꯇꯧꯋꯦꯔꯥ
ꯑꯁ ꯁꯟꯗꯦꯗꯤ ꯇꯨꯝꯗꯣꯏꯅꯤꯅ ꯑꯁ ꯆꯔꯁꯁꯨ ꯑꯁ ꯌꯥꯝ ꯂꯥꯄꯦ ꯗꯨꯒꯤ ꯆꯠꯅꯤꯡꯗꯦ꯫ ꯍ ꯍꯌꯦꯡ ꯆꯩꯔꯥꯎ ꯆꯤꯡꯗ ꯀꯩꯅꯣ ꯄ꯭ꯔꯣꯒꯥ꯭ꯔꯝ ꯑꯃ ꯌ ꯂꯩꯕ꯭ꯔꯥ?
ꯈꯪꯗꯦ
ꯎꯝ ꯎ ꯏ ꯎꯕꯀꯣ ꯑꯗꯨꯒꯤ
ꯑꯣ
ꯆꯩꯔꯥꯎ ꯆꯤꯡꯗ ꯀꯩꯩꯅ ꯄꯔꯣꯒ꯭ꯔꯝ ꯑꯃ ꯂꯩꯕ ꯃꯥꯂꯦ꯫
ꯑꯣ ꯆꯠꯀꯦꯔꯥ ꯑꯗ
ꯑꯁ ꯀꯩ ꯇꯧꯅ ꯕꯅꯗ
ꯎꯝ
ꯑꯍꯟꯖꯤꯡ ꯑꯍꯟ ꯁꯤꯡꯒꯤ ꯃꯔꯛꯇ ꯑꯉꯥꯡ ꯌꯥꯎꯔꯗꯤ ꯌꯥꯔꯔꯣꯏ ꯄꯛꯑꯔꯣꯏ꯫
ꯑꯩꯍꯦ
ꯆꯥꯛ ꯆꯥꯒꯅꯤ ꯍꯥꯏꯔꯗꯤ ꯆꯠꯄ ꯌꯥꯏ꯫
ꯍꯥ ꯍꯥ ꯑ ꯑꯥ ꯍꯥ ꯍꯥ ꯆꯠꯂꯣ ꯆꯠꯄꯤꯒꯅꯤ ꯍꯥꯏꯌꯦ꯫
ꯑꯩꯈꯣꯏ ꯁꯤꯁꯤ ꯐꯨꯠꯕꯣꯜ ꯉꯝꯕꯒꯤ ꯆꯥꯛ ꯆꯥꯅꯤꯗꯤ ꯍꯥꯏꯗꯤ ꯍꯥꯏꯔꯝꯕꯅꯤ ꯑꯩꯅ꯫ ꯆꯥꯛ ꯆꯥꯛ ꯁ ꯆꯥꯛ ꯆꯥꯁꯦ ꯍꯥꯏꯕꯅꯦ꯫
ꯎꯝ ꯍꯨꯝ ꯍꯨꯝ
ꯑꯗꯨ ꯁꯟꯖꯦꯟ ꯁꯟꯖꯦꯜ ꯊꯣꯡ ꯈꯪꯉꯤꯀꯣ꯫
ꯎꯝ ꯀꯔꯤ
ꯁꯟ ꯁꯟꯖꯦꯟ ꯊꯣꯡ ꯈꯪꯕ꯭ꯔꯥ?
ꯁ꯭ꯀꯨꯜꯔ
ꯁꯟꯖꯦꯟ ꯊꯣꯡꯗꯣ ꯕ꯭ꯔꯤꯖꯇꯣ
ꯑꯣ ꯈꯪꯗꯦ꯫
ꯕ꯭ꯔꯤꯗꯖ ꯑꯃ ꯂꯩꯕꯗꯣ ꯃꯍꯥꯕꯂꯤ ꯃꯅꯥꯛꯇ꯫ ꯄꯨꯂꯤꯁꯀ ꯂꯩꯕꯗꯣ꯫
ꯄꯨꯟ ꯏ ꯌꯦ ꯁ ꯑꯗꯨ ꯑꯣꯚꯔ ꯕ꯭ꯔꯤꯗꯖꯇꯨꯔꯥ꯫
ꯑ ꯅꯠꯇꯦ꯫
ꯑ ꯍꯣꯏ ꯑꯗꯨꯗꯤ
ꯑꯣ ꯍꯣ ꯏꯝꯐꯥꯜ ꯇꯨꯔꯦꯜ ꯂꯩꯕꯗꯣ꯫
ꯉꯥꯏꯈꯣ ꯑꯝ
ꯁꯦꯟ ꯊꯣꯡ ꯑꯁ ꯑꯗꯨ ꯃꯈꯥꯗ ꯆꯠꯁꯦ ꯍꯥꯏꯔꯔꯕꯅꯦ ꯇꯨꯔꯦꯟ ꯑꯃꯣꯠ ꯑꯗꯣ ꯀꯪꯂꯥ ꯀꯪꯂꯥ ꯈꯪꯉꯤꯀꯣ ꯑꯗꯨꯗꯒꯤ ꯆꯪꯕꯗ
ꯆꯥꯛꯅꯤꯡ ꯊꯣꯡ ꯍꯥꯏꯕ꯭ꯔꯥ
ꯁꯟꯖꯦꯟ ꯊꯣꯡ
ꯁꯟꯖꯦꯟꯊꯣꯟ
ꯎꯝ
ꯉꯥꯏꯈꯣ
ꯅꯣꯏꯒ ꯌꯥꯝ ꯅꯥꯛꯄꯅꯦ
ꯄꯨꯁꯀꯣ
ꯅꯣꯏꯒꯤ ꯍꯦꯛ ꯃꯅꯥꯛꯇ
ꯎꯝ
ꯑꯣ ꯑꯣ ꯑꯣ ꯑꯣ ꯑꯣ ꯈꯪꯉꯦ ꯈꯪꯉꯦ ꯍꯣꯏ ꯈꯪꯉꯦ
ꯎ
ꯑꯗꯨꯗ ꯀꯩ ꯇꯒꯦ ꯍꯥꯏꯕ
ꯄꯤꯛꯅꯤꯛ ꯆꯠꯀꯦꯕ ꯃꯈꯥꯗꯣ ꯇꯨꯔꯦꯟ ꯑꯃꯣꯠꯄ ꯃꯅꯥꯛꯇ
ꯍꯥꯏꯌꯦ
ꯐꯥꯒꯤ ꯇꯧꯕꯅꯦ ꯑꯗꯨ ꯀꯅꯥ ꯆꯠꯇꯣꯏꯅꯣ ꯀꯒꯤ ꯇꯧꯕꯅꯦ ꯆꯥꯛꯄ ꯆꯪꯉꯣꯏꯗꯣꯏꯗꯤ
ꯎꯝ ꯆꯠꯂꯣ
ꯅꯪ ꯇꯣꯂꯣꯞ ꯐꯡꯉꯒꯥ ꯆꯠꯁꯦ
ꯍꯣꯏ ꯆꯠꯁꯦ
ꯁꯤꯌꯥ